ꯍꯜꯂꯣ
ꯍꯜꯂꯣ
ꯇꯥꯏꯌꯦ
ꯃꯤꯅ ꯍꯜꯂꯣ ꯍꯥꯏꯔꯗꯤ ꯇꯥꯏꯌꯦ ꯇꯥꯏꯌꯦ ꯍꯥꯢꯒꯗꯧꯕꯔꯥ
ꯎꯝ ꯑꯗꯨꯗꯤ ꯇꯥꯗꯦ ꯍꯥꯏꯒꯦꯔꯣ
ꯑꯦ ꯑꯗꯨ ꯑꯣꯏꯗꯤ ꯎꯝ ꯇꯥꯕ꯭ꯔꯣ ꯍꯥꯏꯔꯗꯤ ꯀꯃꯥꯏꯅ ꯈꯨꯝꯗꯣꯏꯕ
ꯇꯥꯗꯦ
ꯑꯁ ꯂꯛꯅꯒꯅꯨ ꯅꯪ
ꯂꯛꯅꯕ ꯍꯩꯇꯦꯗ ꯑꯩꯗꯤ
ꯃꯤ ꯃꯆꯥꯗꯤ ꯌꯥꯍꯧ ꯌꯥꯝ ꯉꯜꯂꯦꯀꯣ ꯉꯁꯤꯁꯦ
ꯀꯜꯂꯛꯄ꯭ꯔꯣ
ꯏꯁ ꯀꯜꯂꯛꯄ꯭ꯔꯣ ꯀꯥꯏꯅ ꯎꯝ ꯅꯪ ꯍꯧꯒꯠꯄ ꯍꯦꯛ ꯀꯣꯜ ꯇꯧꯔꯛꯄ꯭ꯔꯥ ꯉꯁꯥꯏꯗꯣ
ꯍꯥꯏꯔꯛꯀꯅꯨ
ꯁꯦꯡꯅ ꯈꯨꯝꯃꯣ ꯁꯦꯡꯅ ꯈꯨꯝꯃꯣ
ꯃꯥꯟꯕ꯭ꯔꯣ ꯑꯗꯣ
ꯎꯝ ꯑꯩꯗꯣ ꯀꯩꯅꯣ ꯇꯧꯕ ꯐꯣꯟ ꯐꯣꯟꯗꯒꯤ ꯇꯤꯚꯤꯗ ꯊꯥꯔꯒ ꯕꯣꯜ ꯌꯦꯡꯕꯀꯣ
ꯑꯣ
ꯑꯗꯨ ꯑꯩꯅ ꯄꯥꯏꯈꯠꯈ꯭ꯔꯗꯤ ꯇꯤꯚꯤꯗ ꯌꯦꯡꯉꯤꯕ ꯃꯌꯥꯝꯗꯣ ꯌꯦꯡꯕ ꯌꯥꯔꯔꯣꯏꯅ
ꯎꯝ ꯌꯥꯝꯗꯤ ꯄꯥꯏꯈꯠꯅꯤꯡꯕꯅꯦꯕ
ꯑ ꯑꯗꯨ ꯀꯣꯜ ꯑꯃꯨꯛ ꯇꯧꯔꯒ ꯕꯤꯖꯤ ꯅꯝꯕ ꯁꯥꯏꯌꯦ
ꯅꯝꯗ꯭ꯔꯗꯤ ꯑꯩꯒꯤ ꯀꯣꯜ ꯄꯥꯢꯈꯠꯇ꯭ꯔꯥꯒ ꯑꯗꯨ ꯅꯪꯒꯤ ꯀꯣꯜ ꯄꯥꯏꯈꯠꯀꯦꯔꯣ ꯑꯩꯅ
ꯑꯩꯅ ꯇꯧꯕ ꯃꯑꯣꯡ ꯅꯪ ꯇꯧꯒꯗ꯭ꯔꯥ
ꯎꯝ
ꯑꯗꯨꯗꯤ ꯑꯩ ꯅꯪꯕꯨ ꯅꯨꯡꯁꯤ ꯍꯥꯏꯒꯦ ꯅꯪꯁꯨ ꯍꯥꯏꯔꯛꯑꯣꯅ
ꯉꯛꯄꯒꯤ ꯋꯥꯅꯤꯍꯦ ꯑꯗꯨꯗꯤ
ꯁꯤꯒꯨꯝꯕꯗꯤ ꯑꯩꯅ ꯇꯧꯕ ꯃꯑꯣꯡ ꯇꯧꯔꯣꯢꯕꯀꯣ
ꯅꯠꯇꯦ ꯑꯩꯅ ꯍꯥꯟꯅ ꯇꯧꯔꯛꯄꯅꯤꯅꯀꯣ ꯉꯁꯥꯏꯗꯤ ꯑꯗꯨꯒꯤ ꯑꯩꯅ ꯇꯧꯔꯀꯥꯟꯗ ꯄꯥꯏꯈꯠꯇ꯭ꯔꯒ ꯅꯪꯁꯨ ꯎꯝ ꯑꯩꯒꯤ ꯀꯣꯜꯗꯣ ꯀꯩꯅꯣ ꯔꯤꯖꯦꯛ ꯆꯠꯍꯜꯂꯤꯗꯨꯗꯤ ꯑꯗꯨꯒꯤ ꯑꯩꯁꯨ ꯇꯧꯕ ꯇꯥꯕꯀꯣ ꯅꯪꯒꯤ ꯃꯇꯨꯨ ꯏꯟꯒꯗꯕ
ꯌꯥꯏ ꯃꯁꯤ ꯃꯁꯤꯒꯤ ꯃꯑꯣꯡꯁꯦ ꯆꯠꯅꯕ ꯌꯥꯕ ꯃꯑꯣꯡꯒꯨꯝꯕ
ꯃꯤ ꯃꯆꯥꯗꯤ ꯌꯥꯝ ꯀꯩꯅꯣ ꯇꯧꯋꯤꯒꯣ ꯉꯔꯥꯡꯗꯣ
ꯀꯩꯅꯣ
ꯚꯣꯏꯁꯇ ꯊꯥꯔꯛꯑꯣ ꯍꯥꯏꯔꯒ ꯑꯣꯐꯂꯥꯏꯟ ꯑꯗꯨꯝ ꯍꯦꯛꯇ ꯆꯠꯈꯤꯅꯦ
ꯑꯣ ꯑꯩ ꯇꯨꯝꯅꯤꯡꯈ꯭ꯔꯦ ꯍꯥꯏꯕꯗꯣ ꯇꯨꯝꯅꯤꯡꯈ꯭ꯔꯦ ꯑꯩ ꯑꯩꯗꯣ ꯇꯨꯝꯅꯤꯡꯈ꯭ꯔꯦ ꯍꯥꯏꯔꯗꯤ ꯑꯗꯨꯝ ꯇꯨꯝꯅꯤꯡꯕꯅꯦꯕ
ꯇꯨꯝꯅꯤꯡꯈ꯭ꯔꯦ ꯍꯥꯏꯔ ꯇꯨꯝꯅꯤꯡꯕꯒꯤꯅꯦ ꯀꯩꯅꯣ ꯑꯩ ꯑꯩꯈꯣꯏꯗꯤ ꯇꯨꯝꯅꯤꯡꯉꯤ ꯍꯥꯏꯔꯗꯤ ꯅꯣꯛꯄꯅꯦ
ꯉꯝꯗꯦ ꯉꯝꯗꯦ ꯑꯁꯦꯡꯕ ꯇꯨꯝꯅꯤꯡꯈ꯭ꯔꯦ ꯍꯥꯏꯔꯗꯤ ꯉꯝꯗ꯭ꯔꯤꯕ
ꯑꯗꯨ ꯑꯣꯏꯔꯁꯨ ꯁꯨꯝꯕꯁꯤꯗ ꯉꯥꯏꯍꯥꯛ ꯈꯔꯣ ꯁꯨꯃꯥꯏꯅ ꯍꯥꯏꯔꯝꯕꯗꯕꯨ ꯏꯁ ꯋꯥꯍꯪ ꯋꯥꯍꯩ ꯑꯅꯤꯈꯛ ꯍꯥꯏꯕꯗꯨꯕꯨ
ꯋꯥꯏ ꯑꯩꯒꯤꯗꯤ ꯌꯥꯝ ꯋꯥꯏꯌꯦ ꯑꯗꯨ ꯋꯥꯏꯌꯦ ꯍꯥꯏꯕ
ꯎꯝ ꯉꯁꯤ ꯅꯣꯡꯒ ꯆꯨꯕꯅꯦ ꯑꯣꯛꯁꯥ ꯆꯥꯔꯒ ꯐꯣꯟ ꯌꯦꯡꯒ ꯅꯨꯡꯉꯥꯏꯕ ꯋꯦꯗ꯭ꯔꯅꯤꯅꯦ
ꯑꯗꯨ ꯆꯥꯎꯋꯣ ꯅꯣꯏ ꯅꯣꯏ ꯃꯌꯥꯝ
ꯑꯣ ꯊꯣꯡꯕꯤꯅꯕ ꯂꯩꯇꯕꯗꯣ
ꯑꯟ ꯀꯩꯅꯣ ꯅꯪꯅ ꯊꯣꯡꯕꯤꯌꯨꯅ
ꯑꯩ ꯊꯣꯡꯕ ꯇꯜꯂꯦ ꯅꯣꯏꯗ ꯂꯛꯀꯦ ꯆꯥꯅꯕ
ꯑꯈꯣꯏꯗꯤ ꯑꯣꯛꯁꯥ ꯆꯥꯔꯣꯏ
ꯑꯦ
ꯀꯩꯅꯣ ꯑꯣꯛꯁꯥꯒ ꯊꯔꯣꯏ ꯍꯥꯎꯋꯦ ꯍꯥꯏꯀꯣ
ꯅꯍꯥꯟ ꯑꯈꯣꯏ ꯆꯥꯏ ꯍꯣꯏ
ꯑꯗꯣ ꯍꯥꯎꯕ꯭ꯔ
ꯍꯥꯎꯋꯦ ꯎꯝ ꯈꯃꯦꯟ ꯑꯁꯤꯟꯕꯗꯣ ꯈꯤꯇꯪ ꯊꯥꯛꯑꯣ ꯑꯗꯨꯒ
ꯎꯨꯝ
ꯊꯥꯎ ꯊꯥꯎ ꯈꯔ ꯉꯧꯔꯒꯀꯣ
ꯎꯨꯝ
ꯃꯍꯤ ꯌꯥꯝꯍꯟꯗꯕꯤ ꯅꯞ ꯅꯞ ꯂꯥꯎꯍꯜꯂꯒ ꯑꯁ ꯑꯥ ꯑꯥꯍ ꯅꯪꯁꯨ ꯆꯥꯒꯦ ꯍꯥꯏꯕ꯭ꯔ
ꯑꯥꯇꯦ
ꯊꯣꯡꯕ ꯍꯩꯔꯝꯗꯧ ꯃꯥꯟꯗꯦꯗ
ꯏꯁ ꯍꯥꯏꯔꯛꯀꯅꯣꯗ ꯑꯗꯨꯒꯨꯝꯕꯗꯤ ꯍꯩꯕꯅ ꯍꯩꯕꯅ ꯍꯩꯕꯅ
ꯎꯝ ꯎꯝ ꯍꯥꯎꯕ ꯍꯥꯎꯗꯕꯗꯤ ꯈꯪꯗꯕꯒꯣ
ꯍꯣꯏ
ꯏꯁ ꯃꯁꯥꯥꯕꯣ ꯊꯥꯒꯠꯂꯤ ꯁꯤ ꯑꯉꯥꯡꯁꯦ
ꯍꯥ ꯊꯥꯒꯠꯄꯗꯗꯤ ꯍꯥꯎꯋꯦ ꯍꯥꯏꯕꯅꯤꯗ ꯀꯩꯅꯣ ꯑꯥ ꯀꯩ ꯍꯤꯟꯖꯥꯡ ꯍꯥꯎꯕ ꯊꯣꯡꯔꯒ ꯍꯥꯎꯇ꯭ꯔꯗꯤ ꯀꯃꯥꯏꯟ ꯍꯥꯎꯇꯕꯁꯨ ꯂꯩꯕ꯭ꯔꯣ ꯑꯗꯣ
ꯍꯣꯏ ꯃꯤ ꯈꯔ ꯊꯣꯡꯉꯁꯨ ꯁꯨꯛꯍꯥꯎ ꯍꯥꯎꯇꯕ ꯂꯩꯕꯅꯦ ꯁꯥ ꯊꯣꯡꯉꯁꯨ
ꯑꯣ ꯑꯗꯨ ꯑꯩꯒꯤꯗꯤ ꯍꯥꯎꯋꯦꯕ ꯑꯍꯥ ꯍꯥ ꯍꯥ
ꯅꯪꯁꯦ ꯀꯩꯅꯣ ꯃꯦꯒꯤꯒꯨꯝꯕ ꯌꯥꯝ ꯊꯣꯡꯕ ꯍꯩꯔꯝꯗꯧ ꯃꯥꯜꯂꯦ ꯑꯗꯨꯗꯤ
ꯑꯥꯁ ꯃꯦꯒꯤꯗꯤ ꯃꯦꯒꯤꯗꯤ ꯑꯥ ꯑꯩꯅ ꯆꯥꯅꯤꯡꯇꯕꯅꯤꯅ ꯃꯦꯒꯤꯗꯤ ꯊꯣꯡꯕ ꯍꯩꯇꯦꯕꯣ
ꯑꯦ ꯑꯗꯨꯝ ꯂꯥꯏꯕꯗꯨꯅ ꯊꯣꯡꯕ ꯍꯩꯇꯕ
ꯎꯝ
ꯑꯗꯨ ꯑꯣꯏꯔꯗꯤ ꯅꯪ ꯌꯦꯔꯨꯝ ꯐꯨꯠꯄ ꯌꯥꯝ ꯍꯩꯔꯝꯅꯤꯒꯣ
ꯍꯩꯇ꯭ꯔꯗꯤ
ꯎꯝ
ꯑꯍꯥ
ꯃꯀꯨꯒꯁꯦ ꯂꯣꯏ ꯀꯥꯏꯔꯝꯅꯦꯕ ꯅꯪꯗꯣ ꯀꯨꯏꯅ ꯐꯨꯠꯃꯟꯕꯒꯤ ꯑꯦ ꯑꯈꯣꯏꯗꯤ ꯐꯖꯟ ꯃꯨꯜꯂꯁꯨ ꯆꯥꯅꯤꯡꯗꯦ ꯌꯦꯔꯨꯝꯗꯤ
ꯌꯦꯔꯨꯝꯀꯣ
ꯎꯝ
ꯌꯦꯔꯨꯝ ꯍꯥꯎꯕ꯭ꯔꯣ
ꯎꯨꯝ ꯌꯦꯔꯨꯝ ꯍꯥꯎꯇ꯭ꯔꯗꯤ
ꯐꯨꯠꯄꯗꯣ ꯍꯥꯎꯕ꯭ꯔꯣ ꯍꯥꯏꯕꯅꯤꯗ
ꯎꯝ ꯑꯩꯗꯤ ꯑꯣꯝꯂꯦꯠ ꯑꯣꯏꯅ ꯍꯥꯞ ꯆꯥꯅꯤꯡꯉꯤ ꯐꯨꯠꯄꯗꯨꯗꯤꯀꯣ ꯑꯥ ꯇꯪꯈꯥꯏ ꯃꯨꯟꯕ ꯇꯪꯈꯥꯏ ꯃꯨꯟꯗꯕ ꯁꯨꯃꯥꯏꯟ ꯇꯧꯕꯗꯣ
ꯎꯝ
ꯑꯗꯨꯅ ꯆꯥꯅꯤꯡꯉꯦ
ꯌꯥꯝ ꯐꯩ ꯆꯥꯔꯣ ꯑꯗꯨꯗꯤ
ꯍꯨꯝ ꯍꯥ
ꯆꯥꯟꯅꯕ ꯂꯩꯇꯕꯩꯅꯦ ꯑꯗꯨ ꯂꯩꯔꯝꯃꯗꯤꯕ ꯑꯥ
ꯑꯗꯨ ꯂꯧꯔꯒ ꯆꯥꯑꯣꯅ
ꯍꯧꯖꯤꯛ ꯅꯣꯡꯆꯨ ꯂꯩꯕꯗꯨ ꯀꯃꯥꯏ ꯆꯠꯀꯦꯔꯣ
ꯑꯗꯨ ꯅꯪ ꯁꯥꯇꯤꯟ ꯂꯩꯔꯤꯗꯨꯗꯤ
ꯁꯥꯇꯤꯟ ꯂꯩꯔꯁꯨ ꯑꯣ ꯅꯪꯒ ꯋꯥꯔꯤ ꯁꯥꯟꯅꯅꯤꯡꯕ ꯃꯄꯥꯟ ꯆꯠꯅꯤꯡꯗꯕ
ꯇꯜꯂꯦ ꯍꯥꯏꯗꯤ ꯇꯜꯂꯦ ꯍꯥꯏꯌꯣꯅ ꯏꯁ
ꯁꯨꯛꯇꯟ ꯇꯟꯗꯦ
ꯇꯜꯂꯦꯒ ꯇꯟꯗꯕ ꯁꯥꯏꯍꯦ
ꯑꯦ ꯑꯩ ꯌꯥꯝ ꯇꯟꯕ꯭ꯔꯥꯅꯦ
ꯑꯣ
ꯎꯝ ꯑꯣꯏꯔꯝꯅꯤ ꯍꯞꯇꯥ ꯑꯃꯅꯤ ꯅꯨꯡꯇꯤꯒꯤ ꯂꯧ ꯆꯠꯄꯗꯣ
ꯑꯥ ꯈꯪꯗꯦ ꯑꯗꯨꯗꯤ ꯑꯩ ꯍꯞꯇꯥ ꯑꯅꯤꯗꯤ ꯈꯪꯗꯦꯀꯣ ꯑꯗꯨꯒ ꯅꯨꯃꯤꯠ ꯑꯃ ꯑꯅꯤ ꯑꯍꯨꯝꯗꯤ ꯈꯪꯉꯦ
ꯁꯦꯁ
ꯁꯦꯡꯕ
ꯍꯣꯏ ꯍꯣꯏ ꯃꯊꯪ ꯍꯞꯇꯥ ꯁꯤ ꯂꯥꯛꯏꯕ ꯅꯣꯡꯃꯥꯏꯖꯤꯡꯐꯥꯎ ꯑꯃꯨꯛꯀ ꯂꯧ ꯆꯠꯈꯤꯅꯤ ꯑꯗꯨ ꯌꯦꯡꯉꯨ
ꯑ ꯑꯩ ꯌꯦꯡꯉꯣꯏ
ꯑꯗꯨ ꯅꯉꯣꯟꯗ ꯍꯥꯏꯕꯤꯗꯣꯏꯅꯤ ꯂꯧ ꯆꯠꯂꯦ ꯍꯥꯏ ꯌꯥꯏꯅꯥ
ꯅꯨꯃꯤꯠ ꯑꯗꯨꯁꯨ ꯂꯧ ꯆꯠꯂꯒ ꯂꯧꯗ ꯇꯨ ꯂꯧ ꯆꯠꯄꯗꯣ ꯍꯥꯏ ꯏꯀꯥꯏꯗ꯭ꯔꯣ ꯅꯪꯕꯣ
ꯃꯤꯗꯤ ꯃꯤꯗꯤ ꯌꯥꯝ ꯈꯪꯉꯤꯀꯣ
ꯈꯪꯗ꯭ꯔꯗꯤ ꯑꯁ ꯂꯧꯗ ꯎꯝ ꯉꯁꯥꯏꯅ ꯐꯝꯕꯅꯦ ꯐꯝꯕꯅꯦ ꯍꯥꯏꯕ ꯅꯠꯇ꯭ꯔꯣ
ꯑꯁ ꯑꯩꯈꯣꯏꯗꯤ ꯏꯁꯥ ꯊꯥꯒꯠꯅꯤꯡꯗꯕ ꯉꯁꯥꯏꯗꯒꯤ ꯁꯨꯕꯅꯦ ꯁꯨꯕꯅꯦ ꯁꯨꯃꯥꯏ ꯍꯥꯏꯕꯗꯣ ꯇꯟꯕ
ꯑꯁ ꯆꯤꯟ ꯊꯤꯕ
ꯑꯩ ꯑꯩ ꯆꯤꯟ ꯌꯥꯝ ꯊꯤꯔꯕꯣ
ꯎꯝ ꯅꯆꯤꯟ ꯌꯥꯝꯊꯤ
ꯎꯝ ꯆꯤꯟꯕꯨꯗꯤ ꯊꯤꯑꯦꯕ ꯑꯗꯨ ꯉꯥꯡꯈꯤꯕ ꯋꯥꯗꯨꯗꯤ ꯂꯣꯏ ꯑꯁꯦꯡꯕꯅꯦꯕ
ꯁꯦꯡꯗꯕꯀꯣ ꯁꯦꯡꯗꯦ
ꯌꯥꯝ ꯃꯣꯠꯄꯔꯥ ꯑꯗꯣ ꯉꯁꯤ ꯀꯥꯏ ꯆꯠꯀꯅꯤ
ꯉꯁꯤ ꯀꯣ
ꯎꯝ
ꯑꯥ ꯕꯖꯥꯔ ꯆꯠꯀꯦ
ꯑꯁꯦꯡꯕ
ꯎꯝ
ꯑꯩꯁꯨ ꯄꯣꯠ ꯑꯃ ꯌꯣꯟꯕꯅꯦꯕꯀꯣ ꯑꯗꯨ ꯃꯣꯏꯅ ꯂꯧꯒꯦ ꯍꯥꯏꯔꯗꯤ ꯕꯖꯥꯔ ꯂꯥꯛ ꯀꯅꯤ ꯑꯩꯁꯨ
ꯑꯣ ꯀꯔꯤ ꯆꯩꯩꯅꯣ
ꯀꯩꯅꯣꯅꯤꯗ ꯒꯤꯇꯔ ꯈꯣꯡꯕꯒꯤ ꯏꯁꯄꯤꯀꯔ ꯕꯣꯛꯁ ꯀꯣ
ꯑꯣ
ꯑꯩꯅ ꯑꯣꯜ ꯑꯦꯛꯁꯇ ꯊꯥꯒꯠꯅꯦꯕ ꯑꯗꯨꯒꯤ ꯊꯧ ꯑꯥ ꯀꯅꯥꯔꯣ ꯑꯃ ꯂꯧꯒꯦ ꯍꯥꯏꯅ ꯃꯦꯁꯦꯁ ꯇꯧꯔꯛꯄ ꯌꯥꯔꯗꯤ ꯉꯁꯤ ꯕꯖꯥꯔꯗ ꯄꯨꯔꯒ ꯄꯤꯕꯤꯒꯦ ꯇꯧꯕ
ꯑꯝ ꯑꯁ ꯅꯣꯡ ꯆꯨꯔꯀꯥꯟꯁꯤꯗ ꯀꯩꯅꯣ ꯆꯠꯊꯣꯛꯀꯅꯣ
ꯍꯌꯦꯡꯗꯤ ꯁꯪꯉꯔꯣꯏ ꯍꯌꯦꯡ ꯂꯥꯛꯀꯦ ꯍꯥꯏꯕꯅꯦ ꯑꯗꯨ ꯍꯌꯦꯡꯗꯤ ꯂꯧ ꯑꯃꯨꯛ ꯆꯠꯀꯅꯤ
ꯅꯣꯏ ꯅꯣꯏ ꯅꯣꯏꯒꯤ ꯌꯨꯝꯗ ꯂꯥꯛꯀꯦ ꯍꯥꯏꯕ꯭ꯔꯣ ꯃꯥꯅ
ꯎꯝ ꯑꯩꯈꯣꯏ ꯌꯨꯝꯗꯗꯤ ꯂꯥꯛꯄ ꯉꯝꯃꯣꯏꯍꯦ ꯃꯥ ꯂꯥꯞꯃꯦ ꯂꯥꯞꯃꯜꯂꯦ ꯑꯗꯨꯗꯤ
ꯑꯣ
ꯑꯩꯗꯣ ꯑꯗꯨꯗꯣ ꯀꯨꯏꯅ ꯊꯝꯅꯤꯡꯗ꯭ꯔꯦꯕ
ꯀꯅꯥꯒꯤꯅꯣ
ꯑꯩꯒꯤꯅꯦ ꯑꯩ ꯂꯩꯔꯒ ꯑꯩ ꯎꯝ ꯑꯩ ꯑꯃꯨꯛ ꯁꯤꯖꯤꯟꯅꯗ꯭ꯔꯦꯕ ꯑꯗꯨꯒꯤ ꯑꯩꯒꯤꯗꯤ ꯑꯃ ꯂꯩꯌꯦꯕ ꯑꯇꯣꯞꯄꯀꯣ
ꯎꯝ ꯑꯗꯨꯗꯤ ꯈꯪꯗ꯭ꯔꯦ
ꯁꯦꯁ
ꯀꯔꯤꯅꯣ
ꯕꯣꯜ ꯍꯧꯔ ꯃꯥꯜꯂꯦ ꯑꯃꯨꯛꯀ ꯅꯪꯗꯤ ꯕꯣꯜ ꯌꯦꯡꯉꯝꯃꯣꯏꯅꯦ
ꯐꯖꯅ ꯇꯨꯝꯂ ꯂꯩꯔ ꯀꯥꯟꯁꯤꯗ ꯀꯔꯤ ꯕꯣꯜꯅꯣ
ꯎꯝ ꯑꯗꯨꯒ ꯄꯥꯈꯪ ꯃꯌꯥꯝꯕꯨ ꯀꯣꯛ ꯇꯧꯔꯒ ꯋꯥꯔꯤ ꯁꯥꯔꯝꯒꯅꯤ ꯅꯪꯁꯦ
ꯏꯁ ꯑꯉꯛꯄꯒꯤ ꯋꯥꯅꯤꯍꯦ ꯄꯥꯈꯪꯒ ꯂꯩꯖꯗꯦꯗ ꯑꯥ ꯋꯥꯔꯤ ꯁꯥꯅꯤꯡꯉꯥꯏ ꯄꯥꯈꯪꯕꯨ ꯂꯩꯖꯗꯦ ꯍꯥꯏꯕ
ꯢ ꯅꯍꯥꯟꯗꯤ ꯅꯣꯏ ꯑꯃ ꯂꯩ ꯍꯥꯢꯗꯥꯢ ꯍꯧꯖꯤꯛꯇꯤ ꯑꯃꯨꯛ ꯂꯩꯇ꯭ꯔꯕ
ꯎꯝ ꯂꯣꯏꯅ ꯆꯦꯟꯅꯈ꯭ꯔꯦ
ꯑꯦ ꯀꯩꯒꯤꯅꯣ
ꯈꯪꯗꯦ
ꯑꯗꯨꯀꯣ
ꯎꯝ
ꯑꯌꯨꯛ ꯍꯧꯒꯠꯄ ꯍꯦꯛ ꯍꯥꯏ ꯅꯪꯕꯨ ꯑꯗꯨꯝ ꯀꯣꯜ ꯇꯧꯅꯤꯡꯉꯦꯕ ꯑꯗꯨꯒ ꯍꯣꯢ ꯅꯨꯡꯊꯤꯟꯒꯣꯝꯕ ꯁꯤꯗꯤ ꯅꯪ ꯊꯕꯛ ꯆꯠꯄꯅꯤꯅ ꯎꯄꯥꯏ ꯂꯩꯇꯦ ꯑꯗꯨ ꯅꯨꯡꯗꯥꯡ ꯑꯃꯨꯛ ꯅꯪ ꯊꯕꯛ ꯂꯩꯕ ꯍꯦꯛ ꯀꯣꯜ ꯇꯧꯔꯛꯑꯣꯕ ꯑꯗꯨꯒꯩ ꯌꯨꯝ ꯌꯧꯔꯀꯥꯟꯗ ꯆꯥꯛ ꯌꯦꯟꯁꯥꯡ ꯁꯦꯝꯃꯨ ꯐꯤꯁꯨ ꯏꯔꯨꯕ ꯂꯣꯏꯔꯒ ꯆꯥꯛ ꯆꯥꯕ ꯀꯩꯁꯨ ꯀꯥꯏꯗꯦꯕ ꯑꯗꯣ ꯇꯨꯝꯂꯝꯗꯥꯏꯗꯤ ꯊꯣꯜ ꯑꯃꯨꯛ ꯇꯧꯔꯛꯄ ꯌꯥꯏꯑꯦꯕ ꯅꯪꯗꯤ
ꯌꯥꯔꯦ ꯃꯤꯅ ꯅꯨꯡꯁꯤꯅ ꯍꯥꯏꯕꯤꯔꯒ
ꯅꯣꯛꯅꯤꯡꯉꯦ ꯑꯗꯨꯒꯨꯝꯕ ꯋꯥ
ꯂꯩꯁꯥꯕꯤꯅ ꯅꯣꯛꯅꯤꯡꯕꯗꯤ ꯍꯔꯥꯎꯕꯒꯤꯅꯦ ꯍꯥꯏ
ꯑꯁ ꯀꯅꯥ ꯀꯅꯥꯅ ꯍꯥꯏꯅꯣ ꯑꯗꯨꯗꯤ
ꯅꯪꯒꯤ ꯅꯎꯣꯟꯗꯨꯗ ꯂꯣꯢꯅ ꯈꯪꯉꯤ ꯏꯕꯦꯝꯃ
ꯑꯁ ꯅꯣꯛꯅꯤꯡꯗꯦ ꯑꯗꯨ ꯅꯣꯛꯅꯤꯡꯉꯦ ꯁꯨꯝ ꯍꯥꯏꯕ ꯍꯥꯏꯕꯤꯕ ꯋꯥꯅꯤꯀꯣ
ꯑꯗꯨ ꯐꯔꯦꯅꯦ ꯅꯣꯛꯑꯅꯨ ꯅꯣꯛꯑꯅꯨ ꯅꯪ ꯁꯨꯛꯅꯣ ꯅꯣꯛꯑꯅꯨꯀꯣ
ꯎꯝ ꯅꯣꯛꯇꯦ
ꯏꯁ ꯅꯣꯛꯇꯕꯤ ꯅꯪꯕꯨ ꯀꯌꯥꯃꯨꯛ ꯈꯥꯡꯕ ꯉꯝꯒꯗ꯭ꯔꯣ
ꯏꯁ ꯉꯝꯗ꯭ꯔꯗꯤ ꯌꯦꯉꯝꯃꯤꯅ
ꯅꯪ ꯅꯪꯗꯤꯀꯣ ꯁꯥꯎꯔꯒ ꯂꯩꯕꯗꯣ ꯑꯝꯇ ꯄꯛꯇꯦ
ꯄꯛꯑꯦ ꯑꯁ ꯈꯨꯄꯛ ꯑꯍꯥ ꯍ ꯍꯥ ꯌꯥꯝ ꯄꯛꯑꯦ
ꯍꯧꯖꯤꯛ ꯄꯛꯑꯦ ꯍꯥꯏꯕꯐꯥꯎ ꯅꯣꯛꯏꯗꯨꯕꯨ ꯑꯍꯥ
ꯑꯗꯨꯗꯤ ꯅꯣꯛꯄ ꯅꯠꯇꯤꯌꯦ
ꯑꯦ ꯀꯩꯅꯣ ꯈꯤꯒꯠꯂꯒ ꯂꯩꯕ꯭ꯔꯣ
ꯎꯨꯝ
ꯑꯥ ꯎꯝ ꯍꯨꯍꯥ ꯅꯪꯗꯨꯀꯣ
ꯎꯝ
ꯅꯪꯒꯤ ꯈꯣꯟ ꯇꯥꯅꯤꯡꯉꯁꯨ ꯇꯥꯔꯣꯏꯅ ꯈꯜꯂꯁꯨ ꯉꯝꯗꯦꯕ ꯀꯩꯒꯤꯅꯣ ꯈꯪ
ꯏꯁ ꯃꯆꯤꯟ ꯊꯤꯕ ꯍꯧꯔꯦꯍꯦ
ꯍꯥ ꯑꯁꯦꯡꯕ ꯅꯨꯄꯥꯁꯤꯡꯁꯦ ꯑꯁꯦꯡꯕ ꯉꯥꯡꯉꯗꯤ ꯅꯨꯄꯤꯁꯤꯡꯁꯤ ꯆꯤꯟ ꯊꯤꯕ ꯑꯗꯨꯝ ꯈꯜꯂ ꯂꯩꯔꯦ
ꯏꯁ ꯅꯨꯄꯥ ꯑꯌꯥꯝꯕꯗꯤ ꯑꯥ ꯑꯌꯥꯝꯕꯁꯦ ꯑꯗꯨꯝ ꯉꯥꯡꯉꯕꯅꯤꯀꯣ
ꯅꯠꯇꯦ ꯅꯠꯇꯦ
ꯃꯥꯟꯅꯤ